ꯑꯣꯔꯦꯕ ꯄ ꯑꯣ ꯕ꯭ꯔꯣ ꯑꯥꯎ ꯕ꯭ꯔꯣ ꯍꯟꯗꯛ ꯅꯦꯠ ꯊꯥꯒꯤ ꯅꯦꯠ ꯊꯥꯒꯤꯌꯦꯅ ꯍꯥꯏꯒꯨꯝ ꯇꯧꯋꯦ ꯑꯗꯨꯒꯤ ꯍꯪꯖꯔꯛꯄꯅꯦ ꯅꯦꯠ ꯊꯥꯒꯤꯕ꯭ꯔꯣ
ꯑꯣ ꯍꯟꯗꯛꯁꯨ ꯊꯥꯒꯤ ꯑꯗꯨ ꯃꯃꯥꯡ ꯀꯩꯅꯣꯖꯨ ꯊꯥꯒꯤ ꯗꯤꯁꯦ ꯑꯥ ꯖꯅꯋꯥꯔꯤꯗꯨꯖꯨ ꯊꯥꯖꯟꯈꯤ
ꯑꯣ ꯍꯟꯗꯛꯀꯤꯗꯨꯗꯤ ꯅꯨꯡꯉꯥꯏꯒꯤꯕ꯭ꯔꯣ ꯀꯃꯥꯏꯅ ꯇꯧꯒꯤꯒꯦ
ꯀꯩꯅꯣꯒꯤ ꯑꯣꯏꯔꯗꯤ ꯂꯥꯏ ꯑꯥ ꯄꯦꯄꯔ ꯋꯥꯟꯒꯤ ꯑꯣꯏꯅꯗꯤ ꯌꯥꯝ ꯁꯤꯝꯄꯜ ꯑꯣꯏꯅ ꯍꯪꯉꯦ ꯍꯟꯗꯛꯇꯤ ꯍꯥꯏꯗꯤ ꯌꯥꯝ ꯂꯨꯅ ꯍꯪꯉꯤ ꯑꯗꯨꯅ ꯇꯤꯆꯤꯡ ꯅꯨꯡꯆꯤꯡꯒꯤ ꯄꯥꯔꯠꯇꯣ ꯑꯗꯨ ꯍꯟꯗꯛ ꯇꯤ ꯈꯔ ꯂꯥꯏꯕꯗꯧꯅ ꯇꯧꯋꯦ ꯑꯩꯈꯣꯏꯅ ꯑꯩꯅ ꯁꯨꯝ ꯊꯥꯛꯄꯒꯤ ꯀꯅꯣꯗ ꯍꯥꯏꯔꯒꯗꯤ ꯍꯟꯗꯛꯇꯤ ꯈꯔ ꯂꯥꯏ ꯂꯥꯏ ꯍꯥꯏꯕ ꯇꯥꯔꯦ ꯌꯥꯝ ꯆꯝꯃꯦ ꯍꯟꯗꯛ ꯀꯣꯏꯁꯟꯗꯣ ꯑꯗꯨꯒ ꯍꯟꯇꯛ ꯑꯩꯈꯣꯏ ꯄꯦ ꯄꯔ ꯗꯨꯅ ꯑꯃꯨꯛ ꯈꯛꯇꯛ ꯃꯨꯛ ꯖꯨꯟꯖꯤꯅ ꯑꯃꯨꯛ ꯈꯔ ꯂꯨꯏꯌꯦꯕ ꯃꯣꯏꯒꯤ ꯅꯦꯠꯀꯤ ꯀꯣꯏꯁꯟ ꯍꯪꯕꯒꯤ ꯏꯁꯇꯥꯏꯜꯖꯦ ꯑꯗꯨꯒ ꯗꯤꯁꯦꯝꯕꯔꯒꯨꯝꯕ ꯀꯩꯅꯣꯒꯨꯝꯕꯖꯤꯅ ꯀꯣꯏꯁꯟꯖꯦ ꯑꯗꯨꯝ ꯈꯔ ꯀꯩ ꯍꯥꯏꯅꯤ ꯏꯖꯤ ꯇꯨ ꯃꯣꯗ꯭ꯔꯦꯠ ꯑꯣꯏꯕꯗꯣ ꯑꯗꯨꯃꯥꯏꯅꯗꯤ ꯑꯣꯏꯌꯦ ꯑꯗꯣ ꯈꯪꯗꯦ ꯕ꯭ꯔꯣ ꯑꯗꯨꯝ ꯑꯁꯥꯕꯨꯗꯤ ꯊꯝꯃꯤ ꯍꯥꯏꯇꯥꯔꯦ ꯑꯗꯣ ꯌꯦꯡ ꯍꯥꯏꯗꯣꯛꯑ ꯈꯪꯉꯅꯤ
ꯑꯣꯏꯔꯛꯄꯖꯨ ꯌꯥꯎꯔꯛꯄꯖꯨ ꯑꯣꯏꯔꯁꯅꯨ ꯚꯥꯏ ꯃꯃꯥꯡꯒꯤꯗꯤ ꯀꯌꯥꯃꯨꯛꯀ ꯐꯪꯈꯤꯒꯦ ꯕ꯭ꯔꯣ
ꯎꯝ ꯃꯃꯥꯡꯒꯤ ꯁꯦ ꯑꯩ ꯄꯦꯄꯔ ꯋꯥꯟꯖꯦ ꯄꯥꯍꯧꯗꯕꯅꯤꯅꯥ ꯀꯅꯣ ꯈꯇꯪꯕꯨꯗꯤ ꯑꯣꯏꯌꯦ ꯑꯥ ꯄꯤ ꯑꯩꯆ ꯗꯤ ꯈꯇꯪ ꯀ꯭ꯋꯥꯂꯤꯐꯥꯏꯗꯤ ꯑꯣꯏ ꯋꯥꯟ ꯐꯤꯐꯇꯤ ꯇꯨ ꯊ꯭ꯔꯤ ꯁꯥꯏꯗꯗꯤ ꯑꯣꯏꯔꯒ
ꯑꯣ
ꯑꯗꯨꯃꯥꯏꯅꯗꯤ ꯑꯣꯏꯒꯤ ꯍꯣꯏ ꯃꯥꯛ ꯀꯅꯣ ꯈꯇꯪꯗꯤ ꯋꯥꯠꯂꯤ ꯃꯥꯔꯛ ꯇꯔꯥꯏꯟꯊꯣꯏꯃꯨꯛꯇꯤ ꯋꯥꯠꯂꯤ ꯅꯦꯠꯇꯤ ꯑꯣꯏꯒꯗꯧꯕ
ꯑꯣ ꯑꯗꯨ ꯄꯤ ꯑꯩꯁ ꯗꯤ ꯑꯗꯨꯝ ꯇꯧꯁꯟꯗ꯭ꯔꯕꯣ
ꯑꯥ ꯑꯗꯨꯏ ꯃꯇꯨꯡꯗ ꯀꯧꯔꯛꯇ꯭ꯔꯤ ꯍꯣꯏ ꯀꯩꯅꯣꯒꯤ ꯑꯣꯏꯅ ꯍꯥꯏꯕꯗꯤ ꯃꯅꯤ
ꯑꯣ ꯑꯦꯝ ꯌꯨꯒꯤ ꯑꯣ ꯍꯣꯏ ꯃꯣꯏꯁꯦ ꯗꯥꯢꯔꯦꯛ ꯀꯧꯔꯁꯨ ꯗꯤꯄꯥꯔꯠꯃꯦꯟ ꯈꯔ ꯀꯧ ꯈꯔ ꯀꯧꯗ ꯇꯧꯕ ꯃꯥꯜꯂꯦ ꯍꯥꯏꯗꯤ ꯃꯥꯏ ꯃꯥꯒꯤ ꯚꯦꯀꯦꯟꯁꯤꯗꯨꯒꯤ ꯃꯇꯨꯡꯏꯟꯅ ꯅꯠꯇ꯭ꯔ ꯄꯨꯂꯞ ꯑꯗꯨꯝ ꯀꯧꯕ꯭ꯔꯥ
ꯄꯨꯂꯞꯇꯤ ꯀꯧꯗꯣꯏꯅꯦ ꯑꯗꯨꯗ ꯃꯥꯒꯤ ꯀꯩꯅꯣꯒꯤ ꯃꯈꯥꯁꯨ ꯄꯣꯜꯂꯦ ꯑꯥ ꯃꯥꯒꯤ ꯂꯧꯒꯗꯣꯔꯤꯕ ꯖꯥ ꯃꯣꯏ ꯃꯈꯥꯥꯖꯨ ꯜꯂꯦ ꯑꯣꯖꯥꯗꯨꯅ ꯑꯩ ꯄꯤ ꯑꯩꯆ ꯗꯤ ꯀꯩꯅꯣ ꯂꯩꯔꯤ ꯈꯣꯠꯂꯤ ꯍꯥꯏꯗꯤ ꯂꯩꯔꯣꯏ ꯍꯥꯏꯔꯒꯗꯤ ꯑꯗꯨꯝ ꯌꯥꯎꯔꯔꯣꯏ ꯑꯗꯨꯃꯥꯏꯗꯤ
ꯊꯕꯛꯇꯣ ꯆꯤꯜꯂꯤꯅꯤꯅ ꯃꯥꯅꯤꯅ ꯚꯦꯀꯦꯟꯁꯤ ꯍꯥꯏꯗꯤ ꯃꯥꯏ ꯃꯥꯏ ꯚꯦꯀꯦꯟꯁꯤꯗ ꯑꯃꯨꯛ
ꯀꯥꯏ ꯎꯝ ꯏꯁ ꯕ꯭ꯔꯣꯗꯤ ꯌꯥꯝꯅꯕꯨ ꯐꯪꯉꯤꯗ ꯀꯗꯥꯏꯗꯩ ꯑꯩꯗꯤ ꯋꯥꯟ ꯍꯟꯗ꯭ꯔꯦꯠ ꯆꯥꯝꯃꯒ ꯀꯨꯟꯅꯤꯄꯥꯟ ꯑꯗꯨ꯭ꯋꯥꯏꯗꯩ ꯍꯦꯟꯅ ꯐꯪꯗꯦ
ꯎꯝ ꯀꯩꯅꯣꯁꯤꯝ ꯍꯥꯏꯗꯤ ꯍꯥꯏꯅꯕꯅꯦ ꯕ꯭ꯔꯣ ꯄꯦꯄꯔ ꯋꯥꯟꯁꯦ ꯑꯗꯨꯝ ꯃꯥꯔꯛ ꯀꯣꯠꯅꯐꯝꯅꯤ ꯀꯥꯏꯗꯤ ꯍꯥꯏꯅꯕꯅꯦꯕꯀꯣ ꯑꯗꯨꯗ ꯃꯥꯛ ꯃꯥꯛ ꯋꯥꯟ ꯍꯥꯏꯁꯦ ꯕ꯭ꯔꯣꯁꯨ ꯑꯗꯨꯝ ꯈꯪꯗꯤ ꯈꯪꯉꯝꯒꯅꯤ ꯁꯦ ꯁꯤ ꯅꯨꯡꯒꯨꯝꯕ ꯊꯥꯔꯛꯄꯅꯤꯅ ꯕ꯭ꯔꯣꯅꯕꯨꯗꯤ ꯍꯦꯟꯅꯕꯨꯗꯤ ꯑꯥꯏꯗꯤꯌꯥ ꯂꯩꯔ ꯑꯗꯨꯒ ꯑꯈꯣꯏꯒꯤ ꯂꯣꯖꯤꯛ ꯔꯤꯖꯅꯤꯡꯒꯨꯝꯕ ꯑꯗꯨ ꯃꯦꯠꯁ ꯀꯨꯝꯕ ꯑꯗꯨꯝ ꯈꯔ ꯌꯥꯎꯋꯤꯗꯅ ꯑꯗꯨ ꯂꯩꯔꯦ ꯑꯗꯨꯝ ꯃꯥꯛ ꯑꯗꯨꯝ ꯄꯥꯗ꯭ꯔꯒꯁꯨ ꯍꯥꯏꯗꯤ ꯃꯥꯔꯛ ꯐꯣꯔꯇꯤ ꯊꯥꯔꯇꯤ ꯐꯣꯔꯇꯤꯗꯤ ꯑꯗꯨꯝ ꯏꯀꯣꯝ ꯀꯣꯝ ꯂꯧ ꯌꯥꯕꯅꯦ ꯍꯥꯏꯗꯤ ꯑꯗꯨꯝ ꯃꯦꯠꯁ ꯀꯥꯡꯕꯨꯗꯨꯝꯅ ꯍꯥꯏꯗꯤ ꯅꯤꯡ ꯂꯩꯖꯔꯦ ꯑꯗꯨꯒ ꯀꯩꯕ ꯍꯥꯏꯗꯤ ꯀꯩ ꯗꯤꯌꯥꯏꯒꯨꯝꯕꯁꯨ ꯂꯩꯔꯦꯗꯅ
ꯑꯥꯎ
ꯀꯝꯄ꯭ꯂꯦꯟ ꯍꯦꯟꯁꯟ ꯑꯃꯁꯨ ꯌꯥꯎꯔꯦꯗꯅ ꯍꯥꯏꯗꯤ ꯑꯗꯨꯒꯤ ꯆꯦꯞꯇꯔ ꯇꯔꯥꯗꯤ ꯑꯗꯨꯗ ꯃꯣꯏ ꯃꯔꯤ ꯑꯃ ꯑꯗꯨꯃꯥꯏꯅ ꯆꯠꯀꯦ ꯍꯥꯏꯔꯗꯤ ꯄꯥꯗꯁꯨ ꯌꯥꯝꯠꯅꯤ ꯍꯣꯠꯆꯔꯒ ꯍꯩꯖꯔꯒꯗꯤ ꯑꯗꯨꯝ ꯌꯥꯏꯗꯅ ꯑꯗꯨꯒ ꯑꯇꯩꯗꯨꯅ ꯈꯔ ꯄꯥꯕꯤꯔꯒ ꯑꯗꯨꯝ ꯌꯥꯅꯤꯗ ꯑꯗꯨꯝ
ꯃꯥ ꯑꯩꯅ ꯑꯩꯅ ꯍꯟꯇꯛ ꯌꯥꯝ ꯆꯥꯛꯏꯁꯤꯅ ꯍꯟꯗꯛꯇꯤ ꯄꯦꯄꯔ ꯋꯥꯟꯁꯤ ꯌꯦꯡꯉꯨ ꯏꯟꯁꯇꯤꯇ꯭ꯌꯨꯠꯅꯤꯅ ꯇꯤꯆꯤꯡ ꯑꯦꯕꯇꯤꯌꯨꯠꯁꯨ ꯑꯗꯨꯝ ꯕꯠꯀꯤꯗ ꯑꯗꯨꯝ ꯑꯗꯨꯝ ꯐꯅꯌꯥꯝ ꯑꯗꯨꯝ ꯆꯥꯅꯩꯌꯦꯕ ꯇꯤꯆꯤꯡ ꯑꯦꯕꯇꯤꯇ꯭ꯌꯨꯠ ꯍꯥꯏꯁꯤꯖꯤ ꯑꯗꯨꯝ ꯕꯦꯗꯠꯇꯁꯨ ꯏꯗꯨꯀꯦꯁꯟ ꯇꯧꯔꯤꯅꯤꯅ ꯇꯤꯆꯤꯡ ꯑꯦꯕꯇꯤꯇ꯭ꯌꯨꯠꯁꯦ ꯑꯃꯨꯛꯀ ꯍꯦꯟꯅ ꯆꯥꯅꯔꯤꯅꯦꯕ ꯆꯥꯅꯕꯗꯤ ꯑꯗꯣ ꯍꯟꯗꯛꯀꯤꯁꯤꯅ ꯊꯥꯖꯤꯜꯍꯧꯗ꯭ꯔꯦꯕ ꯑꯩꯁꯦ ꯅꯪꯍꯧꯗ꯭ꯔꯦꯕ ꯗꯥꯎꯁꯦ ꯑꯗꯨꯒꯤ ꯆꯥꯛ ꯆꯥꯛ ꯂꯩꯔꯤꯕ ꯁꯨꯃꯥꯏꯅ ꯇꯧꯕꯅꯤꯗ ꯊꯥꯖꯤꯟꯒꯦ ꯇꯧꯕꯁꯤꯗ ꯀꯩꯅꯣ ꯇꯧꯕ ꯂꯥꯏꯚ ꯐꯣꯇꯣ ꯀꯥꯞꯄꯤꯗꯅ
ꯑꯥ
ꯂꯥꯏ ꯐꯣꯠꯇꯣ ꯀꯥꯞꯄꯁꯦ ꯁꯨꯛꯇꯥ ꯇꯥꯎ ꯌꯥꯗꯕ ꯍꯥꯏꯗꯤ ꯃꯥꯏꯁꯦ ꯈꯨ ꯍꯥꯏꯗꯤ ꯃꯅꯤꯡ ꯉꯥꯜꯂꯤꯒ ꯉꯥꯟꯗꯦꯒ ꯑꯦꯡꯒꯜ ꯆꯨꯝꯃꯤꯒ ꯆꯨꯝꯗꯦꯒ ꯑꯗꯨꯗ ꯅꯣꯡ ꯅꯤꯅꯤ ꯌꯥꯗ꯭ꯔꯦꯕ
ꯑꯥ
ꯑꯗꯨ ꯑꯩꯁꯦ ꯁꯥꯏꯕꯔꯗ ꯇꯧꯔ ꯊꯥꯖꯟꯕꯅꯦꯕ ꯁꯥꯏꯕꯔꯗ ꯑꯣꯏꯅ ꯆꯠꯂ ꯊꯥꯖꯜꯂꯦꯕ
ꯑꯥ
ꯌꯥꯔꯦꯕꯀꯣ ꯑꯗꯨ ꯌꯥ ꯀꯥꯟꯁꯤꯗ ꯑꯩꯒꯤ ꯑꯣ ꯕꯤ ꯁꯤꯁꯦ ꯑꯃꯨꯛ ꯃꯇꯝ ꯂꯣꯏꯔꯝꯕ ꯑꯗꯨꯒꯤ ꯏꯃꯥꯟꯅꯕꯗ ꯇꯧꯔꯒ ꯑꯣꯕꯤ ꯁꯤꯗꯣ ꯚꯥꯏ ꯈꯤꯇꯪ ꯊꯨꯅ ꯇꯧꯍꯟꯕꯤꯌꯨ ꯍꯥꯏ ꯀꯥꯟꯗ ꯃꯥꯅ ꯑꯧ ꯌꯥꯅꯤ ꯈꯣꯠꯅꯤ ꯍꯥꯏꯔꯒ ꯑꯗꯨꯝ ꯑꯣ ꯕꯤ ꯁꯤꯁꯤꯁꯨ ꯍꯥꯏꯗꯤ ꯁꯥꯡꯇꯣꯛꯇꯕ ꯅꯨꯃꯤꯠꯀꯤ ꯂꯥꯁ ꯗꯦꯠꯇꯣ ꯑꯗꯨꯗ ꯄꯤꯔꯛꯄꯅꯦꯕ
ꯑꯥ
ꯑꯗꯨꯗ ꯅꯨꯃꯤꯠ ꯅꯤꯅꯤꯁꯦ ꯁꯤꯡꯇꯣꯛꯈ꯭ꯔꯦꯗꯅ ꯑꯗ ꯑꯩꯅꯁꯨ ꯈꯔ ꯂꯥꯏ ꯑꯊꯨꯕ ꯍꯥꯏꯇꯥꯥꯔꯦꯅꯦ ꯑꯗꯨꯕꯨꯗꯤ ꯀꯤꯌꯔꯂꯦꯁ ꯑꯣꯏꯔꯨꯕꯒꯤ ꯃꯍꯩꯅꯤ ꯍꯥꯏꯇꯥꯔꯦ ꯑꯗ ꯅꯨꯃꯤꯠ ꯅꯤꯅꯤ ꯁꯥꯡꯇꯣꯛꯄꯁꯤꯗ ꯑꯍꯥ ꯕ ꯅꯨꯃꯤꯠ ꯁꯥꯡꯇꯣꯛꯄꯒꯤ ꯑꯍꯥꯟꯕ ꯅꯨꯃꯤꯠꯁꯤꯗꯤ ꯑꯩꯗꯣ ꯊꯕꯛ ꯑꯃ ꯆꯠꯄꯅꯤꯅꯦ ꯀꯩ ꯊꯕꯛꯅꯣ ꯑꯗꯨ ꯀꯩꯗꯤ ꯅꯨꯃꯤꯠꯇꯣ ꯁꯨꯛꯐ ꯐꯪꯈꯤꯗ꯭ꯔꯦꯕ
ꯑꯥ
ꯅꯣꯡꯉꯥꯜꯂꯒ ꯑꯩꯅ ꯊꯥꯖꯤꯟꯒꯦꯅ ꯆꯪ ꯀꯥꯟꯁꯤꯗ ꯄꯨꯡꯁꯦ ꯇꯔꯥꯃꯥꯊꯣꯏꯗꯤ ꯈꯔ ꯍꯦꯜꯂꯦꯕ ꯌꯨꯀꯤ ꯑꯗꯨꯅ ꯊꯥꯖꯤꯟꯒꯦꯅ ꯆꯪꯀꯥꯟꯁꯤꯗ ꯃꯣꯏꯗꯤ ꯃꯃꯥꯡ ꯃꯃꯥꯡꯗꯗꯤ ꯑꯗꯨꯝ ꯁꯤꯒꯨꯝꯕ ꯂꯥꯁ ꯗꯦꯠꯀꯨꯝꯕ ꯑꯦꯛꯁꯇꯦꯟꯒꯨꯝꯕ ꯇꯧꯕꯁꯦ ꯑꯍꯤꯡꯒꯤ ꯑꯗꯨꯝ ꯄꯨꯡ ꯑꯦꯂꯚꯦꯟ ꯐꯤꯐꯇꯤ ꯅꯥꯏꯟ ꯑꯗꯨꯝ ꯑꯣꯏꯗꯅ ꯑꯗꯒꯤ ꯑꯦꯂꯚꯦꯟꯒꯨꯝꯕ ꯑꯗꯨꯒ ꯑꯗꯨꯒ ꯅꯍꯥꯟꯒꯤꯁꯤꯅ ꯑꯌꯨꯛꯀꯤ ꯄꯨꯡ ꯇꯔꯥꯃꯥꯏꯗ ꯑꯣꯏꯅ ꯑꯣꯏꯔꯝꯃꯕ
ꯑꯥ
ꯑꯗꯨ ꯑꯗꯨꯝ ꯑꯗꯨꯗ ꯑꯗꯨꯝ ꯅꯪꯍꯧꯗ꯭ꯔꯦ
ꯑꯣ ꯑꯣ ꯁꯨꯃꯥꯏ ꯇ ꯁꯨꯃꯥꯏ ꯇꯧꯁꯤ ꯌꯥꯎꯕꯅꯦ ꯕ꯭ꯔꯣ ꯍꯣꯏ ꯕ꯭ꯔꯣꯅꯕꯨꯗꯤ ꯀꯩꯅꯣ ꯑꯣꯏꯔꯝꯕꯁꯨꯥꯏ ꯑꯩꯒꯤꯁꯤ ꯃꯃꯥꯟꯅꯕ ꯑꯃ ꯑꯗꯨꯃꯥꯏꯅ ꯇꯧꯈꯤꯕꯑꯕꯀꯣ ꯑꯩꯅ ꯃꯉꯣꯟꯗ ꯑꯗ ꯍꯥꯏꯕ ꯅꯪ ꯀꯩꯅꯣꯗꯣ ꯇꯧ ꯗꯣꯀꯨꯃꯦꯟ ꯁꯨꯒꯦꯔꯥ ꯁꯨꯨꯔꯦꯔꯥ ꯀꯩꯅꯣꯗꯣ ꯅꯪ ꯊꯥꯖꯟꯈ꯭ꯔꯣ ꯌꯥꯔꯦ ꯅꯪꯒꯤ ꯑꯦꯄ꯭ꯂꯤꯀꯦꯁꯟ ꯊꯥꯖꯤꯟꯈ꯭ꯔꯣ ꯂꯥꯛꯄ ꯂꯥꯛꯇꯕ ꯉꯥꯏꯔꯨꯔꯅ ꯑꯦꯄꯂꯤꯀꯦꯁꯟ ꯅꯝꯕ꯭ꯔ ꯌꯥꯎꯔꯒ ꯃꯣꯏꯅ ꯑꯗꯨꯝ ꯕꯦꯔꯤꯐꯥꯏ ꯇꯧꯕ ꯌꯥꯕꯅꯤ ꯑꯗꯨꯒ ꯌꯥꯝ ꯗꯣꯀꯨꯃꯦꯟꯁꯁꯨ ꯌꯥꯝ ꯀꯟꯅ ꯏꯁꯇ꯭ꯔꯤꯛꯂꯤ ꯆꯦꯛ ꯇꯧꯗꯕꯅꯤ ꯃꯣꯏꯗꯤ ꯑꯩꯅ ꯑꯗꯨꯝ ꯍꯥꯏ ꯏꯃꯥꯟꯅꯕꯁꯨ ꯑꯗꯨꯃꯥꯏꯅ ꯑꯗꯨꯝ ꯊꯥꯖꯜꯂ ꯊꯥ ꯊꯥꯖꯟ ꯊꯥꯖꯤꯟꯈ꯭ꯔꯣ ꯂꯥꯛꯄ ꯂꯥꯛꯇꯕ ꯉꯥꯏꯔꯨꯔꯣꯅꯣ ꯑꯗꯨꯝ ꯂꯥꯁ ꯗꯦꯠ ꯀꯤ ꯈꯜꯂꯨꯅꯨ ꯍꯥꯏꯒ ꯃꯥꯒꯤ ꯑꯦꯄꯂꯤꯀꯦꯁꯟ ꯅꯝꯕꯔ ꯍꯥꯞꯄ ꯑꯗꯨꯝ ꯊꯥꯖꯟꯒ꯭ꯔꯦꯕ
ꯑꯧ
ꯑꯗꯨꯃꯥꯏꯅ ꯍꯥꯏꯗꯤ ꯉꯥꯏꯗ꯭ꯔꯦꯕ ꯍꯥꯏꯗꯤ ꯑꯃꯨꯛ ꯀꯩ ꯅꯨꯃꯤꯠꯇ ꯃꯥꯒꯤ ꯗꯥꯎꯟꯂꯣꯗ ꯌꯥ ꯗꯣꯏꯅꯣ ꯈꯣꯠꯇꯣꯏꯅꯣ ꯑꯗꯨꯗꯣ ꯑꯩꯈꯣꯏ ꯌꯦꯡꯗ꯭ꯔꯦ ꯑꯗꯨꯃꯥꯏꯅ ꯍꯥꯏꯌꯦꯅ ꯀꯩꯁꯨ ꯆꯦꯛꯁꯟꯗꯕꯅꯤ ꯚꯥꯏ ꯑꯗꯨꯝ ꯊꯥꯖꯤꯜꯂꯣꯅ ꯑꯦꯄ꯭ꯂꯤꯀꯦ ꯁꯟ ꯅꯝꯕꯔꯅ ꯑꯗꯨꯝ ꯌꯥꯕꯅꯤ ꯀꯩꯁꯨ ꯕꯦꯔꯥ ꯂꯩꯔꯣꯢ ꯑꯗꯨ ꯑꯦꯄ꯭ꯂꯤꯀꯦꯁꯟ ꯑꯃꯗꯨꯗ ꯚꯦꯂꯤꯠ ꯑꯣꯏꯍꯜꯂꯣꯅ ꯍꯥꯏꯔ ꯑꯗꯨꯃꯥꯏꯅ ꯏꯃꯥꯟꯅꯕꯩꯗꯤ ꯊꯥꯗꯤ ꯊꯥꯟꯒꯤ ꯕ꯭ꯔꯣꯒꯤ ꯀꯟꯗꯤꯁꯟꯗꯨꯒꯗꯤ ꯃꯥꯟꯅꯩꯕ ꯃꯥꯖꯨ
ꯑꯧ ꯃꯥꯟꯅꯦ ꯑꯗꯨꯃꯥꯏꯅ ꯇꯧꯔꯁꯨ ꯐꯗꯧ ꯏꯃꯥꯟꯅꯕꯅ ꯚꯥꯏ ꯑꯗꯨꯝ ꯊꯥꯖꯟꯈ꯭ꯔꯣ ꯍꯌꯦꯡꯋꯥꯏ ꯀꯔꯦꯛꯁꯟ ꯋꯤꯟꯗꯣ ꯂꯥꯛꯄꯗ ꯑꯗꯨꯝ ꯀꯔꯦꯛꯁꯟ ꯇꯧꯔꯁꯨ ꯌꯥꯕꯗꯨꯕꯨꯗꯤ ꯍꯥꯏꯕ ꯑꯗꯨꯔꯒꯁꯨ ꯑꯩꯁꯨ ꯈꯪꯗꯦ ꯁꯣꯏꯌꯣꯅ ꯇꯝ ꯇꯧꯏꯔꯥ ꯑꯗꯒꯤ ꯑꯩꯅ ꯈꯔ ꯑꯁ ꯊꯤ ꯆꯥꯛꯄꯤꯅꯦꯃꯤ ꯍꯟꯗꯛꯁꯦ
ꯑꯗꯨꯝꯕꯨꯗꯤ ꯍꯣꯏꯗ ꯕ꯭ꯔꯣ ꯑꯗꯨꯝꯕꯨꯗꯤ ꯑꯗꯨ ꯂꯣꯏꯕꯕꯨꯁꯨ ꯅꯠꯇ꯭ꯔꯤꯗ ꯑꯗꯨꯝ ꯍꯟꯗꯛꯀꯤ ꯀꯩꯅꯣꯗꯃꯨꯛ ꯗꯤꯁꯦꯝꯕꯔꯒꯤꯗ ꯑꯃꯨꯛ ꯊꯥ ꯂꯣꯏꯔꯦꯗ ꯑꯗꯨꯕꯨꯗꯤ ꯕ꯭ꯔꯣ ꯕ꯭ꯔꯣ ꯑꯗꯨꯗꯤ ꯕ꯭ꯔꯣ ꯕꯦꯠ ꯇꯧꯕ ꯅ ꯀꯩꯅꯣꯒꯤ ꯄꯥꯔꯠꯁꯨ ꯍꯥꯏꯗꯤ ꯇꯤꯆꯤꯡꯒꯤ ꯄꯥꯔꯠꯁꯨ ꯌꯥꯎꯔꯕꯅꯤꯅ ꯕ꯭ꯔꯣꯗꯒꯤ ꯍꯦꯟꯅ ꯅꯨꯡꯉꯥꯏꯗꯣꯏꯅꯤ ꯍꯥꯏꯗꯤ
ꯑꯥꯎ ꯑꯗꯨꯒꯤ ꯑꯧ ꯑꯗꯨꯅꯦꯕ ꯑꯩꯅꯁꯨ ꯈꯜꯂꯤꯁꯦ ꯍꯟꯗꯛꯇꯤ ꯑꯗꯨꯝ ꯈꯤꯇꯪ ꯍꯦꯟꯅ ꯅꯨꯡꯉꯥꯏꯔꯅꯤ ꯃꯃꯥꯡꯗꯩꯗꯤꯅ ꯈꯜꯂꯒ ꯅꯨꯡꯉꯥꯏꯗꯧ ꯀꯥꯟꯁꯤꯗꯅ ꯑꯃꯨꯛ
ꯀꯥꯟ ꯀꯥꯟꯊꯣꯛꯈ꯭ꯔꯦꯕ ꯅꯨꯡꯉꯥꯏꯕꯗ ꯍꯣꯏꯗ ꯕ꯭ꯔꯣ ꯑꯗꯨꯕꯨꯗꯤ ꯍꯟꯗꯛ ꯀꯩꯅꯣ ꯑꯃꯨꯛ ꯑꯃꯨꯛꯁꯨ ꯂꯥꯛꯈꯤꯗꯧꯔꯤꯕꯅꯤꯅ ꯗꯨꯝ ꯐꯖꯅ ꯇꯧꯔꯒ ꯂꯣꯏꯔꯦ
ꯑꯧ ꯑꯗꯨꯕꯨꯗꯤ ꯌꯦꯡꯕꯅꯦ ꯑꯗꯩ ꯍꯟꯗꯛꯁꯤ ꯑꯗꯨꯝ ꯍꯥꯟꯅꯗꯩ ꯍꯧꯅ ꯈꯖꯨ ꯅꯤꯡꯁꯤꯡ ꯃꯥꯡꯖꯤꯡꯅꯕ ꯍꯟꯗ ꯍꯥꯏꯗꯤ ꯀꯩꯅꯣꯗ ꯑꯩꯅ ꯈꯪꯕꯗꯤ ꯑꯗꯨꯝ ꯈꯪꯕ ꯍꯥꯏꯗꯤ ꯍꯟꯗꯛꯀꯤ ꯑꯩꯈꯣꯏ ꯑꯩꯒꯤ ꯕꯦꯀꯤ ꯑꯦꯛꯖꯥꯝꯖꯦ ꯍꯧꯖꯤꯛꯄꯨ ꯌꯩꯊꯣꯛꯈ꯭ꯔꯦ ꯑꯍꯥꯟꯕꯗꯗꯤ ꯗꯦꯠ ꯇ꯭ꯋꯦꯟꯇꯤ ꯇꯨꯗꯩ ꯍꯧꯋꯦꯕ
ꯑꯥ
ꯁꯤꯗ ꯍꯧꯕꯅꯤꯅ ꯑ ꯁꯤꯒꯤ ꯅꯦꯠꯀꯤ ꯑꯦꯛꯖꯥꯝ ꯍꯧꯕꯁꯤꯁꯨ ꯃꯇꯝꯗꯨꯗꯕꯨꯗꯤ ꯑ ꯑ ꯁꯕꯖꯦꯛꯀꯤ ꯁꯦꯗꯨꯜ ꯄꯤꯗ꯭ꯔꯤꯕꯅꯤꯅ ꯇ꯭ꯋꯦꯟꯇꯤ ꯇꯨ ꯇꯨ ꯇ꯭ꯋꯦꯟꯇꯤ ꯑꯩꯠꯔ ꯊꯥꯔꯇꯤꯔ ꯀꯩꯅꯣꯝ ꯑꯣꯏꯗꯅ ꯃꯔꯛꯇꯨꯗ ꯑꯗꯨꯅꯁꯨ ꯑꯗꯨꯝ ꯈꯤꯇꯪ ꯅꯤꯡꯁꯤꯡ ꯃꯥꯡꯅꯤꯡꯅꯔꯗꯤ ꯑꯣꯏꯕ ꯁꯨ ꯑꯗꯨꯝ ꯑꯩꯅ ꯑꯗꯨꯝ ꯈꯟꯕꯨꯗꯤ ꯈꯜꯂꯦꯕ ꯏꯃꯥꯡꯗꯁꯨ ꯍꯥꯏꯅꯤ ꯑꯦ ꯚꯥꯏ ꯐꯪꯗꯤ ꯐꯪꯖꯟꯅꯩ ꯑꯗꯣ ꯑꯗꯨꯝ ꯑꯦꯝ ꯌꯨꯒꯤ ꯑꯦꯛꯖꯥꯝꯁꯦ ꯑꯩꯗꯤ ꯄꯤꯊꯣꯔꯛꯀꯅꯤ ꯍꯥꯏꯗꯤ ꯑꯣꯖꯥꯒꯤꯅꯤ ꯍꯥꯏꯔꯒ ꯑꯅꯤꯃꯛ ꯑꯣꯖꯥꯒꯤ ꯑꯦꯛꯖꯥꯝ ꯉꯥꯛꯇꯅꯤꯅ ꯑꯣꯖꯥ ꯒꯤ ꯑꯦꯛꯖꯥꯝ ꯑꯅꯤ ꯇꯤ ꯀꯩꯁꯨ ꯐꯪꯖꯟꯅꯕ ꯌꯥꯔꯣꯏ ꯌꯩꯕꯨꯗꯤ ꯌꯩꯊꯣꯛꯀꯅꯤꯀꯣꯅ ꯍꯥꯏꯔꯒ ꯈꯔꯖꯨꯃꯨꯛ ꯀꯦꯌꯥꯔꯂꯦꯁꯁꯨ ꯆꯥꯔꯨꯕ ꯍꯥꯏꯇꯥꯔꯦ
ꯑꯥ
ꯑꯗꯨ ꯈꯪꯗꯦ ꯍꯟꯗꯛ ꯃꯄꯥ ꯃꯄꯥ ꯑꯗꯨꯃꯥꯏꯅ ꯇꯥꯈ꯭ꯔꯦ ꯗꯥꯎꯁꯦ ꯌꯥꯍꯧꯗ꯭ꯔꯦ
ꯍꯣꯏꯗ ꯕ꯭ꯔꯣ ꯑꯗꯨꯕꯨꯗꯤ ꯑꯦꯛꯖꯥꯝ ꯀꯩꯅꯣ ꯇꯥꯕ ꯑꯣꯏꯔꯝꯕꯁꯨ ꯌꯥꯏ ꯑꯩ ꯑꯅꯤ ꯍꯦꯛ ꯐꯥꯡꯖꯟꯅꯔꯒꯗꯤ ꯕ꯭ꯔꯣꯗꯁꯨ ꯍꯌꯦꯡ ꯃꯊꯥꯃꯨꯛ ꯑꯁꯥꯕꯃꯗꯤ ꯑꯣꯢꯗꯣꯢꯅꯦ
ꯃꯥꯅꯦ ꯑꯧ ꯑꯧ ꯑꯗꯨꯒꯤꯖꯨ ꯈꯟꯕ ꯑꯗꯣ ꯑꯗꯨꯝ ꯊꯣꯔꯛꯀꯅꯤꯕꯨꯗꯤ ꯈꯟꯕꯨꯗꯤ ꯑꯗꯨꯝ ꯈꯜꯂꯦ ꯍꯥꯏꯗꯤ ꯀꯩꯒꯤꯅꯣꯗ ꯑꯗꯨꯝ ꯍꯥꯏꯖꯕ ꯋꯥꯅꯤ ꯕꯦꯠ ꯇꯧ ꯇꯧꯅ ꯑꯗꯨꯝ ꯅꯦꯠ ꯊꯥꯕ ꯃꯌꯥꯝ ꯑꯃ ꯑꯗꯨꯝ ꯄꯩꯒꯩ ꯌꯥꯎꯔꯤꯅꯤ ꯍꯥꯢꯗꯤ ꯑꯣꯖꯥꯒꯤ ꯂꯥꯏꯟꯅꯤꯅ
ꯑ ꯑꯗꯨ ꯌꯥꯗꯤ ꯌꯥꯏ ꯍꯥꯏꯕꯅꯦ ꯍꯥꯏꯗꯤ ꯀꯩꯅꯒꯨꯝꯕ ꯍꯥꯏꯗꯤ ꯁꯄꯣꯁ ꯃꯥꯁꯦ ꯃꯥꯁꯇꯔ ꯂꯣꯏꯒꯦꯔꯥ ꯀꯩꯅꯣ ꯂꯣꯏꯔꯣꯏꯒꯦꯔꯥ ꯑꯗꯨꯝ ꯈꯟꯕꯨ ꯈꯂꯗꯤꯅꯦ ꯑꯗꯨꯝ ꯌꯥꯏ ꯗꯤ ꯍꯥꯏꯅꯕꯅꯦꯕ ꯅꯦꯠꯄꯨ ꯀ꯭ꯋꯥꯂꯤꯐꯥꯏꯕꯨ ꯑꯣꯏꯈꯤ ꯇꯥꯔꯒꯗꯤ ꯑꯗꯨꯝ ꯍꯥꯏꯗꯤ ꯃꯥꯒꯤ ꯄꯤ ꯑꯩꯆ ꯗꯤ ꯑꯃ ꯑꯣꯏꯕꯒꯤ ꯀꯩꯅꯣꯗꯣ ꯑꯗꯨꯝ ꯑꯣꯖꯥꯗꯨꯅ ꯑꯗꯨꯝ ꯑꯗꯨꯝ ꯍꯥꯏꯅꯔꯒ ꯑꯗꯨꯝ ꯆꯠꯊꯕ ꯌꯥꯏ ꯀꯥꯏꯗꯤ ꯍꯥꯏꯀꯣ
ꯑꯣ ꯃꯣꯏꯖꯦ ꯑꯣ ꯚꯦ ꯚꯦꯂꯤꯠꯇꯤ ꯂꯩꯕ ꯃꯥꯜꯂꯦ ꯆꯍꯤ ꯑꯅꯤ ꯍꯥꯏ ꯕꯝ ꯇꯧꯋꯦ ꯅꯦꯠꯇꯪ ꯐꯥꯎꯕ ꯑꯣꯏꯔꯒꯅ ꯆꯍꯤ ꯑꯃ ꯍꯥꯏꯕ꯭ꯔꯥ
ꯑ ꯀꯩꯖꯣ ꯑꯣꯏꯒꯗꯕꯥ ꯑꯥ ꯅꯦꯠ ꯐꯥꯎꯈꯤ ꯇꯥꯔꯒꯗꯤ ꯑꯗꯨꯝ ꯌꯥꯔꯦ ꯃꯥꯏ ꯄꯤ ꯑꯩꯆ ꯗꯤꯒꯤ ꯑꯗꯨꯝ ꯌꯖꯔꯦ ꯃꯥꯒꯤ ꯏꯁꯀꯣꯂꯔꯁꯤꯞꯀꯤ ꯑꯦꯃꯥꯎꯟꯗꯣ ꯈꯦꯠꯅꯕ ꯈꯛꯇꯪ ꯑꯣꯏꯗꯣꯏꯅꯦꯕ
ꯑꯗꯨꯗꯣ ꯌꯥꯗꯦ ꯍꯥꯏ ꯍꯥꯏꯗꯤ ꯏꯃꯥꯟꯅꯕ ꯍꯟꯇꯛ ꯖꯤ ꯑꯔ ꯑꯐ ꯐꯥꯎꯋꯦꯕꯀꯣ ꯑꯗꯣ ꯃꯥꯁꯦ ꯑꯦꯝ ꯌꯨꯗꯁꯨ ꯆꯠꯂꯨꯏ ꯗꯤ ꯑꯦꯝꯗꯁꯨ ꯆꯠꯂꯨꯏꯑꯕ ꯑꯗꯨꯗ ꯃꯥꯅ ꯍꯥꯏꯔꯛꯄꯁꯦ ꯑꯗꯨꯗ ꯏꯝꯌꯨꯅꯁꯨ ꯗꯤ ꯑꯦꯝꯅꯁꯨ ꯀꯩ ꯍꯥꯏꯔ ꯀꯦꯗ ꯅꯦꯠꯇꯪ ꯐꯥꯎꯕ ꯑꯣꯏꯔꯒꯗꯤ ꯅꯦꯠ ꯐꯥꯎꯈꯤꯕ ꯆꯍꯤꯗꯨꯗꯒꯤ ꯋꯤꯗꯤꯟ ꯋꯥꯟ ꯏꯌꯔ ꯐꯥꯎꯒꯤ ꯃꯅꯨꯡꯗ ꯇꯧꯍꯧꯔꯒꯗꯤ ꯑꯗꯨ ꯚꯤꯂꯤꯠ ꯑꯣꯏꯅꯤ ꯍꯥꯏꯌꯦꯕ
ꯑꯣ ꯕ꯭ꯔꯣ ꯑꯩ ꯍꯥꯏꯖꯦꯅ ꯑꯩ ꯍꯥꯏꯔꯛꯀꯦ ꯕ꯭ꯔꯣꯅ ꯍꯥꯏꯗ ꯑꯩ ꯍꯥꯏꯔꯛꯀꯦꯕꯀꯣ ꯕ꯭ꯔꯣꯅ ꯍꯥꯏꯁꯤꯅ ꯍꯧꯖꯤꯛꯀꯤ ꯀꯩꯅꯣꯁꯤ ꯅꯦꯇ ꯍꯥꯏꯁꯤꯅ ꯍꯧꯖꯤꯛꯀꯤ ꯄꯤ ꯑꯩꯆ ꯗꯤ ꯑꯣꯡꯂꯤꯁꯤ ꯑꯣꯏꯔꯅꯦꯕ ꯍꯧꯖꯤꯛꯀꯤ ꯋꯥꯟ ꯏꯌꯥꯔ ꯍꯥꯏꯁꯤꯅ ꯑꯗꯨꯒ ꯖꯤ ꯑꯥꯔ ꯑꯥꯐ ꯍꯥꯏꯁꯤꯅ ꯑꯗꯨꯝ ꯃꯒꯤ ꯃꯃꯤꯡꯗ ꯑꯗꯨꯝ ꯂꯩꯖꯔꯦꯗꯅ ꯃꯥꯗ ꯑꯗ ꯃꯥꯕꯨꯗꯤ ꯚꯦꯂꯤꯠ ꯂꯩꯔꯔꯣꯏ ꯃꯥꯒꯤ ꯐꯣꯔꯗ ꯁꯤꯛꯁ ꯂꯥ ꯐꯥꯏꯚ ꯂꯥ ꯑꯗꯨ ꯃꯅꯨꯡꯗ ꯃꯥꯏ ꯄꯤ ꯑꯩꯆ ꯗꯤ ꯂꯣꯏꯁꯟꯕꯅ ꯂꯩꯖꯔꯅꯤꯗꯅ
ꯑꯣ ꯑꯗꯨ ꯈꯪꯗꯦ ꯏꯨꯃꯟꯅꯕ ꯍꯥꯏꯕꯗ ꯆꯍꯤ ꯑꯅꯤ ꯍꯥꯏꯔꯛ ꯍꯥꯏꯌꯦ ꯑꯦꯝ ꯌꯨꯗ ꯆꯠꯂꯨꯕꯗ ꯑꯩꯁꯨ ꯍꯪꯉꯤꯅꯦꯕ ꯑꯩꯁꯨ ꯍꯪꯉꯤꯕ ꯚꯥꯏ ꯅꯪꯗꯣ ꯁꯣꯏꯔꯝꯒꯅꯤꯗ ꯚꯥꯏ ꯑꯩ ꯁꯣꯏꯗꯦ ꯑꯩ ꯗꯥꯏꯔꯦꯛ ꯆꯠꯂꯨꯔꯦ ꯑꯦꯝ ꯌꯨꯗꯁꯨ ꯍꯥꯏꯔꯛꯏ ꯗꯤ ꯑꯦꯝꯗꯁꯨ ꯍꯥꯏꯔꯛꯑꯦ ꯄꯤ ꯑꯩꯩꯆ ꯗꯤ ꯖꯤ ꯑꯥꯔ ꯑꯦꯐ ꯐꯥꯎꯕꯁꯦ ꯚꯥꯏ ꯐꯥꯎꯈꯤꯕ ꯆꯍꯤꯗꯨꯗꯒꯤ ꯋꯤꯗꯤꯟ ꯇꯨ ꯏꯌꯥꯔꯁ ꯐꯥꯎꯒꯤ ꯃꯅꯨꯡꯗ ꯇꯧꯍꯧꯔꯒꯗꯤ ꯑꯗꯨ ꯍꯥꯏꯗꯤ ꯃꯥꯒꯤ ꯑꯥ ꯑꯣꯖꯥꯒꯤ ꯀ꯭ꯋꯥꯂꯤꯐꯥꯏꯠ ꯑꯣꯏꯕꯗꯨꯗꯤ ꯑꯗꯨꯝ ꯑꯣꯏꯖꯗꯧ ꯂꯩꯔꯦꯗꯅ ꯑꯗꯨ ꯅꯠꯇꯕꯤꯗ ꯑꯣꯏꯅ ꯄꯩꯁꯥ ꯄꯩꯁꯥ ꯐꯪꯉ
ꯑꯣ ꯁꯨꯃꯥꯏꯅ ꯑꯣꯏꯕ ꯕ꯭ꯔꯣ ꯁꯨꯃꯥꯏꯅ ꯑꯣꯏꯗꯣꯏꯕ ꯕ꯭ꯔꯣ ꯀꯩꯅꯣꯅꯦꯕ ꯃꯥꯏꯁꯦ ꯆꯍꯤ ꯃꯉꯥ ꯃꯉꯥ ꯃꯨꯛ ꯑꯣꯏꯔꯝꯗꯧ ꯃꯥꯜꯂꯦ ꯑꯩꯅ ꯈꯟꯕꯗ ꯊ꯭ꯔꯤ ꯏꯌꯔꯥꯁ ꯐꯥꯎꯅ ꯖꯤ ꯑꯥꯔ ꯑꯦꯐ ꯍꯥꯏꯔꯒ ꯑꯗꯨ ꯃꯇꯨꯡꯗꯟꯅ ꯑꯦꯁ ꯑꯥꯔ ꯑꯦꯄ ꯑꯅ ꯑꯃꯨ ꯂꯥꯛꯇꯣꯏꯅꯦꯕꯀꯣ ꯃꯥꯒꯤ ꯆꯍꯤꯒꯤ ꯀꯩꯅꯣꯁꯤꯒꯤ ꯃꯇꯨꯡꯏꯟꯅ ꯍꯥꯏꯗꯤ ꯃꯥ ꯍꯥꯟꯅ ꯊꯥꯔꯇꯤ ꯁꯤꯛꯁ ꯃꯨꯛ ꯑꯗꯨꯃꯥꯏꯅ ꯐꯪꯕꯅꯦ ꯊꯥꯔꯇꯤ ꯁꯤꯛꯁ ꯂꯣꯏꯔꯒ ꯊꯥꯔꯇꯤ ꯁꯤꯛꯁ ꯁꯤꯅ ꯖꯤ ꯑꯥ ꯑꯦꯐ ꯀꯤꯅꯦꯕ ꯖꯨꯅꯤꯌꯥ ꯍꯥꯏꯗꯨꯅꯦꯕ ꯑꯗꯨ ꯑꯦꯁ ꯁꯦꯅꯤꯌꯥꯔ ꯀꯥꯔꯛ ꯀꯥꯟꯗ ꯑꯃꯨꯀ ꯐꯣꯔꯇꯤꯇꯨ ꯑꯗꯨꯃꯥꯏꯅ ꯁꯤꯛꯁ ꯊꯥꯎꯖꯟꯃꯥꯏꯅ ꯍꯦꯟꯒꯠꯂꯛꯑꯒ ꯐꯣꯔꯇꯤꯇꯨ ꯃꯥꯏ ꯐꯪꯕꯅꯦ
ꯑꯥꯎ ꯑꯗ ꯑꯗꯨꯃꯥꯏꯅ ꯐꯪꯉꯦ ꯍꯥꯏꯌꯦ
ꯑꯇꯩꯗꯨꯅ ꯑꯈꯣꯏꯒꯤ ꯅꯦꯠꯀ ꯑꯦꯁꯤꯁꯇꯦꯟ ꯄ꯭ꯔꯣꯐꯦꯁꯔꯒ ꯄꯤ ꯑꯩꯆ ꯗꯤ ꯑꯩꯠ ꯊꯥꯎꯖꯟ ꯑꯗꯨꯃꯥꯏꯅ ꯐꯪꯗꯣꯏꯕ ꯑꯗꯨ ꯖꯤ ꯑꯥꯔ ꯑꯥꯐ ꯐꯥꯎ ꯑꯗꯨꯝ ꯀꯥꯟꯅꯔꯦꯗꯅ ꯑꯗꯨꯒ ꯇꯦꯟꯒ ꯖꯤ ꯑꯥꯔ ꯑꯦꯒꯀ ꯐꯥꯎꯔꯒꯗꯤ ꯀꯩꯅꯣ ꯂꯩꯇ꯭ꯔꯦ ꯕꯦꯂꯤꯠ ꯂꯩꯇ꯭ꯔꯦ ꯍꯥꯏꯗꯤ ꯋꯥꯟ ꯏꯌꯥꯔ ꯃꯅꯨꯡꯗ ꯑꯗꯨ ꯇꯧꯕ ꯑꯗꯥ ꯇꯧꯕ ꯑꯗꯨꯝꯗꯤ ꯂꯩꯇ꯭ꯔꯦ ꯑꯗꯨꯒ ꯄꯤ ꯑꯩꯆ ꯗꯤ ꯑꯣꯟꯂꯤ ꯑꯣꯏ ꯋꯥꯟ ꯌꯔꯗꯨꯒꯤ ꯃꯅꯨꯡꯗ ꯃꯥꯁꯦ ꯑꯦꯅꯤ ꯌꯨꯅꯤꯚꯔꯁꯤꯇꯤꯗ ꯄꯤ ꯑꯩꯆ ꯗꯤ ꯏꯟꯔꯣꯜ ꯇꯧꯍꯧꯗꯧꯕꯅꯦꯕ ꯑꯗꯨꯏ ꯇꯥꯔꯒꯗꯤ ꯃꯥꯒꯤ ꯀꯩꯅꯣꯁꯦ ꯑꯃꯨꯛ ꯔꯤꯁꯦꯠ ꯂꯥꯛꯀꯗꯣꯏꯅꯦꯕ ꯃꯥꯒꯤ ꯁꯥꯔꯇꯤꯐꯤꯀꯦꯠꯀꯤ ꯕꯦꯂꯤꯗꯤꯇꯤ ꯑꯦꯛꯁꯄꯥꯌꯔ ꯑꯣꯏꯔꯒ ꯃꯀꯣꯛꯇꯩ ꯑꯃꯨꯛ ꯆꯞ ꯃꯥꯟꯅꯗꯣꯏꯅꯤ ꯅꯦꯠ ꯐꯥꯎꯗꯕ ꯑꯃꯒ
ꯑꯣ
ꯑꯗꯨꯅ ꯑꯃ ꯍꯥꯟꯅ ꯐꯥꯎꯗꯣꯛꯑꯒ ꯆꯡꯍꯧꯕꯅꯗꯤ ꯐꯩꯕꯣ ꯍꯥꯏꯗꯤ ꯁꯣꯔꯠꯀꯠ ꯑꯣꯏꯒꯗ꯭ꯔꯥ ꯍꯥꯏꯒ
ꯑꯗꯨꯅꯗꯤ ꯐꯩ ꯍꯥꯏꯗꯤ ꯐꯥꯎꯔꯒꯗꯤ ꯐꯩ ꯍꯥꯏꯗꯤ ꯑꯗꯨ ꯑꯦꯝꯌꯨꯖꯦ ꯖꯤ ꯑꯔ ꯑꯦꯞ ꯐꯥꯎꯗ꯭ꯔꯒꯁꯨ ꯑꯥ ꯍꯥꯏꯗꯤ ꯄꯤ ꯑꯩꯁ ꯑꯣꯡꯂꯤꯁꯦ ꯑꯗꯨꯝ ꯂꯤꯁꯤꯡ ꯅꯤꯄꯥꯟꯒꯨꯝꯕꯗꯤ ꯄꯤꯕ ꯃꯥꯜꯂꯦ ꯄꯤ꯭ꯔꯣ
ꯑ ꯑꯗꯨꯝꯄꯤꯕ꯭ꯔꯣ ꯍꯥꯏꯗꯤ ꯑ ꯀꯩꯅꯣ ꯑꯣꯏꯔꯦꯗꯅ ꯍꯥꯏꯗꯤ ꯄꯤ ꯍꯩꯁꯗꯤ ꯑꯣꯡꯂꯤꯖꯤꯅ ꯑꯩꯈꯣꯏꯒꯤ ꯍꯥꯏꯗꯤ ꯅꯦꯠꯇꯒꯤ ꯆꯪꯉꯛꯄ ꯀꯥꯡꯕꯨꯁꯤꯗ ꯑꯗꯨꯝ ꯆꯞ ꯃꯥꯟꯅ ꯄꯤꯒ ꯃꯣꯏꯅ ꯑꯃꯨꯛ ꯃꯥ ꯀꯩꯅꯣ ꯇꯧꯈ꯭ꯔꯅꯤ ꯕꯕꯥ ꯑ ꯚꯤꯕꯥꯗꯒꯤ ꯗꯥꯏꯔꯦꯛ ꯆꯪꯈ꯭ꯔꯅꯤꯕ ꯍꯥꯏꯗꯤ ꯕ꯭ꯔꯣꯒꯤ ꯄ꯭ꯔꯖꯦꯟꯇꯦꯁꯟ ꯑꯃ ꯎꯠꯂꯒ ꯑꯗꯨꯃꯥꯏꯅ ꯁꯝꯈ꯭ꯔꯅꯦꯕꯀꯣ ꯑꯗꯨꯒ ꯀꯩꯅꯣ ꯇꯧꯗꯕ ꯍꯥꯏꯇꯥꯔꯅꯦ ꯑꯩꯈꯣꯏ ꯕꯤ ꯑꯩꯁ ꯗꯤ ꯀꯩꯥ ꯀ ꯀꯔꯤꯝ ꯐ ꯂꯩꯇ꯭ꯔꯤꯕ ꯐ꯭ꯔꯦꯁ ꯃꯥꯁꯇꯔ ꯂꯣꯏꯗ ꯉꯥꯏꯔꯤꯕ ꯑꯣꯇꯥꯔꯒꯗꯤ ꯃꯣꯏꯒꯤ ꯑꯦꯛꯖꯝ ꯑꯦꯖꯝ ꯈꯔ ꯇꯧꯕꯅꯦꯕ ꯑꯗꯨꯃꯥꯏ ꯇꯧꯔꯒ ꯃꯥꯅ ꯃꯣꯏꯅ ꯑꯃꯨꯛ ꯑꯗꯨꯃꯥꯏꯅ ꯑꯃꯨꯛ ꯈꯔ ꯏꯁꯇꯦꯞ ꯈꯔ ꯁꯥꯡꯕ ꯍꯥꯏꯇꯥꯔꯦ ꯑꯗꯨꯒ ꯄꯤ ꯑꯩꯆ ꯗꯤꯕꯨ ꯐꯥꯎꯈꯤ ꯇꯥꯔꯒꯗꯤ ꯑꯗꯨꯝ ꯗꯥꯏꯔꯦꯛ ꯀꯩꯅꯣꯅꯤ ꯏꯟꯇꯔꯚꯤꯌꯨꯗꯒꯤ ꯍꯧꯔꯒ ꯑꯗꯨꯃꯥꯏꯅ ꯃꯥꯔꯛ ꯄꯤꯔꯒ ꯂꯣꯏꯁꯟꯗꯣꯏꯅꯦꯕ
ꯑꯣ ꯑꯣ ꯐꯩ ꯕ꯭ꯔꯣꯗꯤ ꯑꯗꯨꯝ ꯑꯣꯖꯥ ꯒꯗꯤ ꯑꯗꯨꯝ ꯀꯣꯁ ꯑꯣꯏꯕ ꯅꯠꯇ꯭ꯔꯣ ꯃꯁꯥꯒꯤ ꯑꯦꯝ ꯌꯨꯗꯁꯨ ꯑꯗꯨꯝ ꯇꯝꯃꯛꯄꯅꯤꯅ
ꯎꯝ ꯑꯣꯖꯥ ꯑꯗꯨꯝ ꯈꯪꯅꯩꯌꯦ ꯑꯣꯖꯥꯗꯁꯨ ꯑꯦꯄ꯭ꯔꯣꯁꯄꯨꯗꯤ ꯇꯧꯋꯦ ꯍꯥꯏꯗꯤ ꯁꯥꯔ ꯁꯨꯃꯥꯏꯅ ꯇꯧꯖꯒꯦ ꯈꯣꯠꯆꯒꯦ ꯑꯅ ꯑꯗꯨꯃꯥꯏꯅꯗꯤ ꯍꯥꯏꯐꯦꯠꯇꯤ ꯍꯥꯏꯈ꯭ꯔꯦ
ꯃꯥꯅꯤ ꯍꯥꯏꯗꯤ ꯃꯣꯏꯅꯁꯨ ꯈꯟꯕ ꯑꯃꯁꯨ ꯑꯃꯨꯛ ꯆꯪꯕꯅꯤꯅ
ꯑꯗ ꯃꯥꯒꯤ ꯑꯣꯖꯥꯒ ꯆꯥꯟꯅꯕ ꯇꯣꯄꯤꯛꯁꯤꯁꯨ ꯈꯟꯕ ꯑꯃꯨꯛ ꯃꯊꯧ ꯇꯥꯏꯗꯅ ꯍꯧ ꯌꯥ ꯑ ꯑꯗꯨꯃꯥꯏꯅ ꯑꯣꯏꯅ ꯑꯃꯗꯤ ꯇꯧꯁꯟꯒꯦ ꯑꯣꯖꯥꯒ ꯆꯥꯟꯅꯕ ꯑꯃꯗꯤ ꯇꯧꯒꯦꯅ ꯑꯩꯅ ꯈꯟꯕ ꯍꯥꯏꯗ ꯑꯗꯩ ꯄꯦꯍꯩꯁꯗꯤꯒꯨꯝꯕ ꯇꯧꯕꯁꯤꯅꯁꯨ ꯍꯥꯏꯗꯤ ꯈꯔꯁꯨ ꯀꯩꯅꯣ ꯑꯣꯏꯗꯅ ꯍꯥꯏꯗꯤ ꯂꯥꯏꯔꯤꯛꯀꯔꯁꯨ ꯔꯤꯂꯦꯇꯦꯠ ꯑꯣꯏꯕ ꯀꯩꯅꯣꯁꯨ ꯑꯣꯏꯔꯦ ꯏꯁꯥꯅ ꯀꯩꯅꯣꯝꯗꯤ ꯑꯔꯀꯨꯁꯤ ꯀꯦꯔꯨꯁꯤꯇꯤ ꯑꯃꯁꯨ ꯂꯥꯛꯏꯗꯅ ꯍꯥꯏꯗꯤ ꯊꯤꯖꯤꯟꯕ ꯈꯣꯠꯆꯟꯕꯒꯤ ꯊꯕꯛꯁꯤꯗ ꯑꯗꯨꯃꯥꯏꯅꯗꯤ ꯈꯜꯂꯤ ꯑꯗꯣ ꯍꯧꯖꯤꯛꯐꯥꯎꯒꯤꯗꯤ ꯀꯧꯔꯛꯇ꯭ꯔꯤ ꯉꯥꯏꯔꯤ ꯍꯥꯏꯇꯥꯔꯦ ꯕ꯭ꯔꯣ
ꯉꯔꯥꯡ ꯅꯍꯥꯟꯅ ꯑꯃꯁꯨ ꯀꯧꯕ ꯃꯥꯜꯂꯦ ꯑꯗꯨꯗꯤ ꯐꯦꯛꯅꯤ ꯍꯥꯏꯒꯨꯝ ꯇꯧꯏ ꯃꯣꯏꯁꯦ ꯐꯦꯛꯁꯨ ꯄꯨꯡꯊꯣꯛ ꯊꯣꯛꯄ ꯃꯥꯜꯂꯦ
ꯑ ꯈꯪꯗꯦ ꯑꯗꯨꯗ ꯑꯦꯝ ꯌꯨꯁꯦ ꯑꯩꯁꯨ ꯍꯪꯉꯨꯔꯦ ꯑꯃ ꯅꯣꯇꯤꯁ ꯂꯣꯏꯃꯛ ꯊꯦꯡꯅꯔꯦ ꯑꯣꯖꯥꯒ ꯎꯨꯅꯗꯅ ꯍꯪꯉꯨꯔꯀꯥꯟꯗ ꯊꯥꯗ꯭ꯔꯤ ꯈꯣꯠꯇ꯭ꯔꯤ ꯀꯩꯅꯣ ꯇꯧꯔꯦ ꯈꯣꯠꯂꯦ ꯅꯣꯇꯤꯁ ꯁꯦꯝꯕ ꯈꯣꯠꯄꯗꯤ ꯂꯣꯏꯔꯦ ꯑꯗꯣ ꯑꯣꯐꯤꯁꯦꯜ ꯑꯣꯏꯕ ꯀꯩꯅꯣꯗꯤ ꯂꯥꯛꯇ꯭ꯔꯤ ꯊꯥꯗꯣꯛꯇ꯭ꯔꯤ ꯑꯗꯨꯃꯥꯏꯅ ꯑꯗꯨꯝ ꯍꯥꯏ ꯂꯩ
ꯑꯧ ꯑꯗꯨꯃꯥꯏꯅ ꯍꯥꯏꯌꯦꯕ ꯏꯃꯥꯅꯕꯁꯨ ꯍꯟꯗꯛ ꯖꯤꯔꯑꯦꯐ ꯐꯎꯕ ꯏꯃꯥꯟꯕꯁꯨ ꯑꯦ ꯊꯣꯛꯏ ꯈꯣꯠꯂꯤ ꯆꯠꯂꯨꯔꯀꯥꯟꯗ ꯑꯁ ꯊꯣꯛꯇꯦ ꯈꯣꯠꯇꯦ ꯗꯤꯄꯥꯠꯃꯦꯟꯗꯩ ꯊꯣꯛꯄꯗꯤ ꯂꯩꯇꯦ ꯈꯣꯠꯇꯤ ꯐꯦꯛ ꯑꯣꯏꯅꯤ ꯈꯣꯠꯅꯤ ꯀꯥꯏ ꯍꯥꯏꯔꯛꯄ
ꯑ